ꯇꯥꯕꯔꯣ ꯂꯩꯁꯥꯕꯤ
ꯇꯥꯏꯌꯦ ꯇꯥꯏꯌꯦ
ꯀꯩꯁꯨ ꯅꯠꯇꯦꯗ ꯅꯣꯛꯅꯤꯡꯕ
ꯑꯦ ꯑꯦꯟꯁꯥꯡ ꯑꯍꯥꯎꯕꯒꯤ ꯑꯣꯏꯔꯝꯅꯤꯀꯣ
ꯑ ꯌꯦꯟꯁꯥꯡꯁꯦ ꯍꯥꯎꯃꯟꯕꯗꯒꯤ ꯉꯁꯤꯁꯦ ꯌꯣꯟꯠꯉꯥꯏ ꯑꯩ ꯄꯥꯝꯃꯨꯔꯕꯅꯦ ꯑꯩ
ꯑ ꯀꯩ ꯏꯟꯁꯥꯡ ꯆꯥꯕꯔꯥ ꯑꯗꯣ ꯁꯧꯒꯔꯤꯔꯣ
ꯁꯧꯒꯔꯤꯗꯒꯤ ꯇꯣꯟꯕꯅꯤ ꯍꯦ
ꯑꯗꯨꯗꯤ ꯀꯥꯏ
ꯀꯩꯅꯣ ꯉꯁꯤ ꯃꯊꯦꯜ ꯌꯥꯝ ꯀꯥꯏꯗ
ꯑꯣ ꯀꯅꯥꯒꯤ ꯕꯥꯔꯗꯦ ꯂꯩꯕꯒꯤꯔꯣ
ꯇꯦꯗ ꯅꯣꯡ ꯇꯥꯕꯅꯦ
ꯋꯥ ꯅꯣꯡ ꯇꯥꯔꯦ ꯁꯨꯃꯥꯏꯅ ꯇꯧꯔꯗꯤ ꯏꯁ ꯑꯩꯈꯣꯏꯗꯤ ꯄꯦꯜꯂꯅꯤꯀꯣ
ꯑꯣ ꯊꯥꯏꯌꯦ ꯊꯥꯏꯌꯦ ꯅꯨꯡꯉꯥꯏꯔꯝꯅꯤ ꯅꯣꯏꯁꯦ
ꯅꯨꯡꯉꯥꯏ ꯅꯨꯡꯉꯥꯏ
ꯎꯝ
ꯅꯪꯗꯤ ꯀꯔꯤ ꯆꯥꯔꯦ
ꯑꯁ ꯑꯩꯈꯣꯏ ꯍꯥꯎꯕ ꯆꯥꯗꯦꯗꯪ ꯉꯁꯤꯗꯤ ꯌꯦꯟ ꯆꯥꯏ
ꯉꯁꯤꯁꯦ ꯏꯆꯝ ꯆꯝꯕ ꯌꯦꯟ ꯆꯥꯈ꯭ꯔꯕꯅꯤ
ꯍ ꯏꯆꯝ ꯆꯅ ꯍꯌꯦꯡ ꯊꯥꯎꯕꯅꯤꯅ
ꯎꯝ ꯈꯪ ꯍꯥ
ꯒꯤꯗ
ꯋꯥ ꯅꯪꯒꯤ ꯀꯪꯍꯜꯜꯂꯤꯦ
ꯑ
ꯍꯣꯏ ꯍꯣꯏ ꯄꯨꯔꯛꯑꯗꯧꯔꯦ
ꯂꯝ ꯆ ꯂꯩ
ꯀꯩ ꯀꯩ ꯄꯥꯔꯠ ꯆꯥꯅꯤꯡꯕꯒꯤꯔꯣ
ꯔ
ꯎꯝ ꯃꯀꯣꯛꯇꯣ
ꯑ ꯑꯣꯅꯦ ꯍꯥꯏ
ꯑꯠꯠꯆꯥ ꯐꯩ ꯐꯔ ꯑꯗꯨꯅꯤ ꯑꯩ ꯌꯥꯝ ꯊꯝꯍꯧꯕꯗꯣ
ꯃꯊ ꯑꯃ ꯂꯩꯕꯗ ꯑꯗꯨꯅꯦ ꯑꯩ ꯆ
ꯑꯣ ꯑꯁ ꯑꯗꯨꯗꯤ ꯑꯩꯈꯣꯏꯗꯤ ꯎꯃ꯭ꯔꯒ ꯑꯗꯨꯝ ꯆꯥꯦ ꯑꯗꯨ ꯆꯥꯕ ꯃꯤꯕꯨꯗꯤ ꯈꯔ ꯀꯤꯌꯦꯀꯣ
ꯑꯣꯦ
ꯌꯦꯟ ꯃꯈꯣꯟ ꯑꯃꯨꯛ ꯈꯣꯡꯉꯗꯤ ꯗꯦ ꯑꯗꯨ ꯊꯕꯛ ꯆꯠꯇꯕ꯭ꯔꯣ ꯉꯁꯤ
ꯎꯝ ꯍꯣꯡ ꯀꯦ
ꯀꯩꯒꯤꯔꯣ
ꯀꯩꯅꯣ ꯍꯣꯝꯒꯥꯔꯗ ꯇꯧꯔꯤꯅꯦꯅꯦ
ꯌꯦꯁ ꯆꯥꯛꯐꯥꯎ ꯊꯣꯡꯕ ꯍꯩꯔꯝꯃꯣꯏꯅꯦ
ꯍꯩꯃ ꯑꯩ ꯉꯥꯛꯇꯅꯦ ꯅꯨꯃꯤꯠ ꯍꯧꯔꯒ ꯄꯤꯖꯔꯒ ꯂꯣꯏꯅ ꯆꯥꯎꯈ꯭ꯔꯤꯕꯁꯦ
ꯑꯁ ꯊꯖ ꯊꯤꯗ
ꯐꯣꯇꯣ ꯊꯥꯔꯛꯑꯣꯔꯣ
ꯍꯅꯦ ꯍꯅꯦ
ꯅꯪ ꯑꯩꯅ ꯄꯤꯖꯕꯒꯤ ꯆꯥꯎꯔꯒ ꯄꯈꯪ ꯐꯥꯏꯗꯨꯗꯤ
ꯅꯪꯅ ꯊꯣꯡꯕ ꯍꯩꯗꯧꯕꯁ ꯅꯨꯗꯜꯁꯀꯨꯝꯕ ꯑꯣꯏꯔꯝꯃꯅꯤ
ꯏꯁ ꯍꯥꯏ ꯍꯥꯏ ꯊꯥꯖꯕ ꯇꯧꯕꯅ ꯊꯥꯖꯕ ꯃꯐꯝꯗ ꯂꯣ
ꯑꯗꯨ ꯅꯪꯉꯣꯟꯗ ꯑꯃ ꯍꯩꯕꯤꯌꯔꯥ ꯑꯁꯦꯡꯕ ꯊꯣꯛꯈꯕ ꯇꯧꯕꯤꯕ ꯅꯪꯅ
ꯍꯅꯦ
ꯕꯦꯝꯃꯣ ꯆꯥꯛ ꯊꯧꯕꯤꯌꯣ ꯏꯁꯁꯥꯡ ꯊꯧꯕꯤꯌꯣ ꯍꯥꯏꯗꯤ ꯀꯣꯅ ꯃꯥꯅ ꯍ ꯍꯣꯏ ꯍꯣꯏ ꯈꯔ ꯇꯜꯂꯒ ꯍꯩꯔꯕꯝꯅꯤ ꯋꯥ ꯅꯪꯁꯦ ꯑꯗꯨꯒꯅꯦ ꯊꯣꯡꯒꯦꯅ ꯊꯣꯡꯒꯦꯅ ꯆꯪꯅꯅꯤꯕ
ꯑꯥ
ꯑꯗꯨꯕꯨ ꯏꯃꯥꯡ ꯀꯩ ꯏꯟꯁꯪ ꯊꯣꯡꯁꯤꯔꯣ ꯑꯩꯅ ꯊꯣꯛꯑꯅꯤ ꯅꯪꯁꯦ ꯁꯋꯥꯏꯗꯕꯤꯗ ꯀꯣ
ꯏꯁ ꯑꯗꯨꯕꯨꯗꯤ ꯑ ꯑꯩꯅ ꯊꯣꯡꯅꯤꯡꯕ ꯊꯣꯡꯉꯗꯤ ꯃꯣꯏꯗꯤ ꯅꯨꯡꯉꯥꯏꯔꯦꯗꯅ ꯍꯥꯏꯗꯤ ꯃꯣꯏꯗꯤ ꯑꯍꯟ ꯑꯩꯅ ꯏꯆꯝ ꯇꯝꯕꯁꯨ ꯁꯅꯤ ꯁꯅꯤꯡꯉꯅꯤ ꯏ
ꯃꯥꯒꯤꯗꯤ ꯑꯆꯨꯝꯕ ꯊꯤꯕꯩꯅꯦ ꯃꯥꯏꯁꯦ ꯑꯨꯝ ꯍꯨꯝ ꯑꯗꯨ ꯅꯪꯀꯣ
ꯑꯨꯝ
ꯅꯪꯗꯤ ꯕꯤꯖꯤꯅꯦꯁ ꯑꯣꯏꯅ ꯄꯥꯝꯕ꯭ꯔꯥ ꯇꯣꯂꯣꯞ ꯑꯣꯏꯅ ꯆꯥꯅꯤꯡꯕ꯭ꯔꯥ
ꯍꯥ
ꯕꯤꯖꯤꯅꯦꯁ ꯀꯨꯝꯕ ꯇꯧꯅꯤꯡꯕ꯭ꯔꯥ ꯅꯠꯇ꯭ꯔꯒ ꯇꯣꯂꯣꯞꯀꯨꯝꯕ ꯑꯣꯏꯅ ꯆꯥꯅꯤꯡꯕ꯭ꯔꯥ
ꯑꯩꯗꯤ ꯕꯤꯖꯤꯅꯦꯁ ꯇꯧꯒꯦ ꯏꯁꯥꯅ ꯇꯥꯜꯂꯥꯒ ꯄꯩꯁꯥ ꯐꯪꯕꯥꯗꯣ ꯇꯧꯒꯦ
ꯑꯥ ꯑꯁꯤ ꯕꯤꯖꯤꯅꯦꯁ ꯑꯦꯟꯇꯔꯄ꯭ꯔꯤꯅꯣꯔꯒꯤꯀꯣ ꯕꯨꯛ ꯑꯐꯕ ꯂꯩꯌꯦꯕ
ꯑꯥꯎ
ꯑꯁꯤ ꯀꯩꯗꯣ ꯑꯥ ꯃꯣꯏꯁꯦ ꯃꯈꯜ ꯃꯔꯤ ꯁꯨꯕꯅꯤꯀꯣ
ꯑꯥ
ꯑꯗꯨꯗꯥ ꯃꯔꯤꯗ ꯑꯃꯅ ꯑꯇꯣꯃꯤꯛ ꯍꯦꯕꯤꯠ ꯍꯥꯏꯅꯀꯣ ꯅꯪ ꯄꯥꯔꯕ ꯑꯣ ꯑꯗꯨ ꯍꯥꯟꯅ ꯄꯥꯅꯤ ꯑꯗꯨ ꯃꯊꯪꯗ ꯂꯤꯟ ꯗꯥ ꯂꯤꯟ ꯁꯇꯥꯔꯠ ꯑꯞ ꯍꯥꯏꯅꯀꯣ
ꯑꯨꯝ
ꯑꯗꯨ ꯌꯥꯝ ꯐꯩꯌꯦ ꯑꯇꯣꯃꯤꯛ ꯍꯦꯕꯤꯠꯇꯨꯅ ꯑꯩꯈꯣꯏ ꯍꯦꯕꯤꯠꯁꯦ ꯍꯣꯏ ꯑꯗꯨ ꯌꯦꯡꯉꯦ
ꯑꯣ ꯅꯪ ꯕꯤꯖꯤꯅꯦꯁ ꯂꯥꯏꯜꯗꯥ ꯍꯣꯠꯅꯥꯒꯦ ꯈꯟꯕ꯭ꯔꯣ
ꯍꯣꯏ ꯍꯟꯗꯛꯁꯤꯗꯤ ꯇꯂꯣꯞꯁꯦ ꯈꯜꯂꯤꯁꯤꯗꯤ ꯇꯂꯣꯞꯁꯤꯗꯤ ꯆꯥꯕ ꯌꯥꯝ ꯋꯥꯏ ꯂꯨꯑꯦꯕꯀꯣ ꯑꯩꯈꯣꯏꯗꯗꯤ
ꯎꯝ ꯎꯝ ꯑꯗꯨꯅ ꯑꯩꯈꯣꯏꯅ ꯉꯝꯕꯒꯤ ꯀꯩꯅꯣꯗ ꯇꯧꯒꯗꯕꯅꯤ
ꯍꯣꯏ ꯆꯨꯝꯃꯦ ꯍꯥꯏꯗꯤ ꯄꯩꯁꯥ ꯄꯩꯁꯥ ꯉꯥꯛꯇꯅꯤꯅ ꯇꯥꯂꯣꯞ ꯒꯨꯝꯕꯁꯦ ꯊꯕꯛ ꯊꯣꯛꯇ꯭ꯔꯤꯉꯩꯗꯅꯁꯨ ꯂꯩꯕ ꯃꯤꯁꯤꯡꯅ ꯂꯣꯏ ꯃꯅꯨꯡꯗꯅ ꯇꯧꯕꯤꯈ꯭ꯔꯕꯅꯤꯕ ꯂꯩꯈ꯭ꯔꯕꯅꯤꯕ ꯃꯣꯏꯅꯀꯣ
ꯑꯨꯝ
ꯑꯗꯨꯑꯣꯏꯅ ꯑꯩꯈꯣꯏꯁꯦ ꯇꯣꯂꯣꯞ ꯊꯤꯔꯗꯤ ꯈꯔ ꯋꯥꯅꯦꯕ ꯑꯗꯨ ꯑꯗꯨ ꯇꯥꯂꯣꯞ
ꯍꯣꯏ ꯇꯣꯞꯁꯨ ꯉꯥꯏꯔꯗꯤ ꯑꯩꯈꯣꯏꯁꯤ ꯃꯇꯝꯁꯨ ꯍꯦꯜꯂꯥꯅꯤꯀꯣ
ꯑꯨꯝ
ꯑꯗꯨ ꯃꯇꯝ ꯍꯦꯟꯈ꯭ꯔꯁꯨ ꯐ꯭ꯔꯥꯛ ꯇꯥꯕ ꯂꯥꯛꯑꯅꯤꯕ
ꯑꯨꯝ
ꯑꯗꯨꯗꯨꯅꯗꯤ ꯍꯧꯖꯤꯛ ꯍꯧꯖꯤꯛ ꯄꯩꯁꯥ ꯈꯤꯇꯪ ꯈꯤꯇꯪꯁꯨ ꯇꯥꯜꯂꯒ ꯀꯣ
ꯑꯨꯝ
ꯁꯨꯃꯥꯏꯅ ꯍꯥꯏꯕꯗꯤ ꯑꯩꯈꯣꯏꯗꯤ ꯄꯩꯁꯥ ꯌꯥꯝ ꯄꯥꯏꯗ꯭ꯔꯁꯨ ꯆꯥꯅꯕ ꯊꯛꯅꯕ ꯑꯗꯨꯝ ꯂꯩꯗꯤ ꯌꯥꯔꯦꯅ ꯑꯗꯨꯒ ꯑꯩꯈꯣꯏꯅ ꯇꯥꯟꯕ ꯄꯩꯁꯥꯅꯤꯅ ꯌꯥꯝ ꯅꯨꯡꯉꯥꯏꯅꯥ ꯍꯤꯡꯉꯥꯗꯤ ꯂꯣꯏꯔꯦ ꯍꯥ
ꯍꯥ ꯑꯗꯨꯅꯦ ꯑꯃꯨꯛꯀꯥ ꯑꯈꯣꯏꯁꯨ
ꯆꯨꯝꯃꯦ ꯆꯨꯝꯃꯦ
ꯎꯝ ꯐꯩ ꯑꯩꯈꯣꯏꯗꯥ ꯑꯗꯨ ꯗꯨꯀꯥꯟ ꯑꯩꯈꯣꯏꯒꯤ ꯇꯔꯨꯛ ꯀꯨꯝꯕ ꯁꯦꯝꯗꯧꯅꯦꯕ
ꯎꯝ
ꯑꯗꯨꯗ ꯅꯪ ꯐꯝꯅꯤꯡꯉꯥꯏ ꯆꯞ ꯆꯥꯔꯦ
ꯍꯥꯏꯔꯛꯄ ꯌꯥꯏꯌꯦ ꯑꯗꯨꯁꯨ ꯈꯟꯅꯕ ꯌꯥꯏꯌꯦ
ꯎꯝ ꯑꯗꯨꯗ ꯑꯩꯁꯨ ꯗꯨꯀꯥꯟ ꯑꯩꯅ ꯃꯄꯥꯟꯂꯣꯝꯗ ꯄꯩꯁꯥ ꯇꯥꯅꯤꯡꯕ ꯑꯗꯨꯒ ꯑꯁꯤꯗ ꯗꯨꯀꯥꯟ ꯑꯃ ꯑꯩꯒꯤ ꯍꯥꯡꯅꯤꯡꯕꯀꯣ
ꯑꯥ
ꯑꯩꯅ ꯑꯩꯗꯤ ꯏꯁꯇꯦꯁꯅꯔꯤꯒꯨꯝꯕꯀꯣ
ꯎꯝ
ꯑꯗꯨ ꯍꯥꯡꯉꯒ ꯎꯝ ꯀꯩꯅꯣ ꯄ꯭ꯔꯤꯟ ꯇꯧꯕꯒꯨꯝꯕꯒꯤꯀꯣ ꯄ꯭ꯔꯤꯟꯇꯔꯒꯨꯝꯕ ꯑꯗꯨꯝ ꯍꯥꯞꯑꯒꯀꯣ ꯍꯥꯏꯗꯤ ꯑꯩꯈꯣꯏꯁꯤ ꯁ꯭ꯀꯨꯜ ꯑꯅꯥꯛꯄꯗ ꯂꯩꯕꯅꯤꯅ ꯑꯈꯣꯏ ꯃꯅꯥꯛꯇ ꯍꯣꯏ ꯑꯗꯨ ꯄꯩꯁꯥ ꯍꯧꯖꯤꯛ ꯈꯨꯠ ꯍꯣꯏ ꯆꯨꯝꯃꯦ ꯍꯥꯏꯗꯤ ꯕꯖꯥꯔ ꯃꯅꯨꯡ ꯃꯌꯥꯏꯗ ꯅꯠꯇꯕꯒꯤꯀꯣ ꯑꯩꯈꯣꯏꯗꯤ ꯗꯨꯀꯥꯟ ꯑꯗꯨ ꯖꯤꯔꯣ ꯇꯧꯕꯁꯦ ꯃꯣꯏꯁꯦ ꯑꯁꯤ ꯑꯅꯛꯄꯗ ꯂꯩꯔꯗꯤ ꯑꯗꯨꯝ ꯇꯧꯅꯤꯕꯀꯣ
ꯎꯝ ꯎꯝ ꯍꯣꯏ ꯇꯔꯥ ꯑꯣꯏꯒꯦꯔꯥ ꯀꯨꯟ ꯑꯣꯏꯒꯦꯔꯥ ꯑꯗꯨ ꯑꯣꯏꯔꯗꯤ ꯃꯤꯗꯣ ꯇꯔꯥ ꯀꯨꯟꯒꯨꯝꯕꯗꯤ ꯑꯗꯨꯝ ꯑꯩꯕꯨ ꯍꯥꯏꯔ ꯑꯗꯨ ꯀꯥꯟꯗꯗꯤ
ꯃꯥꯅꯦ
ꯈꯤꯇꯪ ꯂꯥꯛꯑꯁꯨ ꯑꯗꯨꯝ ꯐꯩꯌꯦꯅ ꯀꯣ
ꯐꯩꯌꯦ ꯐꯩꯌꯦ ꯂꯨꯄꯥ ꯐꯥꯎ ꯎꯕꯤ ꯌꯥꯝ ꯐꯔꯕꯅꯦ
ꯍꯣꯏ ꯍꯟꯗꯛ ꯑꯗꯨꯝ ꯐ꯭ꯔꯤꯗ ꯂꯩꯔꯒ ꯄꯩꯁꯥ ꯂꯨꯄꯥ ꯑꯃ ꯑꯐꯥꯎ ꯂꯥꯛꯐꯝ ꯂꯩꯇꯕꯤꯗꯣ ꯑꯗꯨ ꯌꯥꯝ ꯁꯣꯛꯑꯦꯕꯀꯣ ꯑꯗꯨꯗꯅꯗꯤ ꯂꯨꯄꯥ ꯑꯃ ꯐꯥꯎ ꯂꯥꯛꯄ ꯉꯝꯃꯗꯤ ꯐꯥꯏꯌꯦꯅꯀꯣ
ꯐꯩꯌꯦ ꯐꯩꯌꯦ ꯍꯧꯖꯤꯛ ꯀꯣꯟꯅ ꯌꯥꯝ ꯇꯥꯡ ꯂꯨꯄꯥ ꯆꯥꯝꯃ ꯆ ꯂꯤꯁꯤꯡꯒꯨꯝꯕꯗꯤ ꯀꯔꯤꯁꯨ ꯅꯠꯇꯦ ꯂꯣꯏꯁꯟꯈꯤꯅꯤ
ꯍꯣꯏ ꯂꯥꯛꯄꯗꯤ ꯂꯨꯑꯦ ꯆꯠꯄꯁꯤꯗꯤ ꯑ ꯑꯗꯨꯅꯤ ꯑꯁ ꯄꯩꯁꯥꯖꯦ ꯑꯩꯈꯣꯏꯒꯤ ꯂꯩꯕ ꯃꯤꯁꯨ ꯅꯠꯇꯕꯅꯤꯅ
ꯎꯝ ꯍꯧꯖꯤꯛ ꯀ ꯍꯥꯏ
ꯎꯝ
ꯇꯨꯡꯒꯤ ꯑꯃꯨꯛ ꯑꯩꯈꯣꯏꯅ ꯑꯃꯨꯛ ꯍꯣꯠꯅꯍꯧꯗꯕꯅꯤꯗꯣ
ꯑꯥ ꯑꯥ
ꯗ ꯐꯖꯅ ꯈꯟꯗ꯭ꯔꯗꯤ ꯋꯥꯍꯧꯅꯤ ꯅꯤ
ꯃꯥꯅꯦ
ꯑꯗꯨꯅꯦ ꯅꯣꯏ ꯅꯨꯄꯥꯁꯤꯡꯁꯨ ꯊꯤꯌꯣ ꯑꯩꯈꯣꯏ ꯅꯨꯄꯤꯁꯤꯡꯁꯨ ꯅꯨꯄꯥ ꯑꯐꯕ ꯊꯤꯒꯦ ꯍꯥꯏꯕ
ꯎꯝ ꯅꯣꯏ ꯑ ꯂꯝ ꯆꯥꯎꯅ ꯂꯩꯕ꯭ꯔꯥ
ꯀꯗꯥꯏꯗꯒꯤ ꯏꯄꯤꯛ ꯄꯤꯛꯑꯦ ꯄꯨꯔꯥ ꯑ ꯇꯥꯏꯞꯇ ꯂꯩꯔꯦ ꯑꯈꯣꯏꯒꯤꯗꯤ ꯑꯦꯔꯤ
ꯑꯣ ꯅꯣꯏ ꯂꯝ ꯆꯥꯎꯅ ꯂꯩꯇꯦ
ꯑꯩꯈꯣꯏ ꯂꯝ ꯂꯝ ꯍꯥꯏꯕ꯭ꯔꯣ
ꯍꯣꯏ
ꯂꯝꯕꯨꯗꯤ ꯑꯗꯨꯝ ꯂꯩꯗ
ꯑꯣ ꯅꯣꯏ ꯉꯥꯅꯨꯒꯨꯝꯕ ꯌꯣꯛꯄ ꯌꯥꯗ꯭ꯔꯣ
ꯉꯥꯅꯨ ꯌꯣꯛꯑꯦ ꯉꯥꯅꯨ ꯌꯦ ꯍꯨꯏ ꯀꯩꯅꯣ ꯀꯩꯅꯣꯒꯤꯗꯤ ꯌꯣꯟꯕ ꯑꯗꯨꯒꯨꯝꯕꯒꯤꯗꯤ ꯄ꯭ꯂꯥꯟꯗꯤ ꯇꯧꯔꯦꯗꯠ ꯑꯗꯨꯝ ꯌꯨꯝꯒꯤ ꯑꯗꯨꯝ ꯂꯣꯏꯕꯗꯣ ꯑꯗꯨꯑꯨꯝ ꯃꯊꯥꯁꯤꯡ ꯊꯣꯑꯛꯄ ꯑꯗꯨꯒꯨꯝꯕꯗꯤ
ꯑꯗꯨꯝ ꯉꯥꯅꯨ ꯌꯣꯛꯄꯁꯤ ꯅꯣꯏ ꯀꯩꯀꯩ ꯄꯤꯖꯥꯏꯌꯦ
ꯉꯅꯨ ꯌꯣꯛꯄꯁꯦ ꯀꯩꯅꯣꯗꯣ ꯋꯥꯏꯗꯣ
ꯎꯝ
ꯋꯥꯏꯅꯦ ꯑꯗꯨꯒ ꯀꯩ ꯍꯥꯏꯕ ꯀꯣꯕꯤ ꯀꯣꯕꯤ ꯃꯅꯥ ꯀꯟꯕꯗꯣ ꯑꯗꯨꯒ ꯀꯛ ꯀꯛ ꯀꯛ ꯀꯛ ꯀꯛꯑꯒ ꯑꯗꯨꯒ ꯒ ꯆꯥꯛ ꯑꯔꯦꯝ ꯑꯔꯦꯝꯒꯨꯝꯕ ꯂꯩꯔꯗꯤ ꯗꯨꯝ ꯊꯥꯠꯆꯤꯠ
ꯑꯣ ꯑꯗꯨꯗꯤ ꯃꯣꯏ ꯎꯝ ꯌꯦꯟ ꯍꯤꯗꯥꯛꯒꯨꯝꯕ ꯑꯃꯨꯛ ꯄꯤꯗ꯭ꯔꯦꯀꯣ
ꯑꯗꯨꯗꯤ ꯄꯤꯗꯦꯗ ꯃꯣꯏꯅꯕꯨ ꯏꯗꯝ ꯐꯖ ꯐꯖꯅꯕꯨ ꯂꯣꯏꯒꯦ ꯑꯗꯨꯒꯨꯝꯕ ꯑꯣꯏꯔꯗꯤ ꯁꯦꯕꯥꯗꯤ ꯑꯗꯨꯝ ꯆꯪꯒꯅꯤꯗꯅ
ꯎꯝ ꯎꯝ ꯑꯗꯨꯗꯤ ꯉꯥꯅꯨꯁꯦ ꯕꯣꯏꯂꯔꯒꯨꯝꯕꯅꯗꯤ ꯍꯦꯟꯅ ꯌꯣꯛꯄ ꯅꯨꯡꯉꯥꯏꯔꯝꯃꯅꯤꯀꯣ
ꯅꯨꯡꯉꯥꯏꯌꯦ ꯕꯣꯏꯂꯔꯗꯤ ꯀꯗꯥꯏꯗꯏ ꯃꯥꯒꯤ ꯍꯤꯗ ꯃꯥꯒꯤ ꯆꯤꯆꯥꯛ ꯀꯨꯇꯥꯡꯗꯨ ꯒ
ꯎꯝ
ꯌꯥꯝ ꯇꯥꯡꯉꯦ ꯑꯗꯨꯗ ꯃꯣꯏꯒꯤ ꯀꯩ ꯍꯥꯏꯠꯁꯤꯔꯥ ꯍꯤꯡꯉꯛꯀꯅꯤ ꯑꯗꯨꯒꯤ ꯃꯣꯏꯒꯤ ꯅꯥꯕꯏꯝꯃ ꯑꯗꯨ ꯑꯃꯨꯛ ꯂꯥꯛꯀꯅꯤꯅ ꯁꯣꯟꯕꯃꯤꯅꯥ
ꯑꯗꯨꯒ ꯂꯥꯏꯛ ꯀꯩꯀꯦ ꯑꯗꯨꯝ ꯗꯔꯀꯥ ꯂꯩꯔꯤ ꯃꯣꯏꯁꯦ
ꯎꯝ
ꯑꯗꯨ ꯃꯣꯏꯁꯦ ꯅꯥꯗꯁꯨ ꯌꯥꯝ ꯊꯨꯕꯅꯦꯕ
ꯎꯝ ꯑꯗꯨꯅꯦ
ꯁꯤꯅꯤꯡꯕꯗꯨ
ꯑ ꯃꯣꯏꯕꯨꯗꯤ ꯀꯃꯟ ꯑꯣꯏꯅ ꯆꯥꯅꯕꯅꯤꯅꯒꯣ ꯑꯗꯨꯒꯨꯗꯤ ꯐꯠꯗꯤ ꯐꯥꯗꯤꯕ ꯑꯃꯨꯛꯀ
ꯎꯝ ꯆꯨꯝꯃꯦ ꯅꯣꯏꯁꯦ ꯀꯩꯌ ꯄꯨꯡ ꯀꯌꯥꯒꯨꯝꯕ ꯆꯞꯄ ꯇꯝꯄꯥꯛꯅ ꯆꯞꯄꯗꯣ ꯅꯣꯏ ꯈꯨꯟ
ꯑꯩꯈꯣꯏ ꯑꯗꯨꯝ ꯇꯝꯄꯥꯛꯇ ꯂꯩꯔꯅꯤꯅ ꯂꯧꯗꯦꯗ
ꯑꯣ ꯑꯈꯣꯏꯗꯤ ꯌꯥꯝ ꯂꯥꯞꯄꯦꯅꯦ
ꯑꯣ ꯈꯔ ꯃꯅꯨꯝ ꯆꯪꯕ꯭ꯔꯥ ꯅꯣꯏꯒꯤꯁꯤꯅ
ꯑꯝ
ꯎꯝ ꯎꯝ
ꯑꯈꯣꯏꯗꯤ ꯄꯨꯡ ꯃꯉꯥꯉꯨꯝꯕ ꯆꯄꯀꯣ
ꯑꯥ
ꯍꯣꯏ
ꯇꯨꯏꯤꯛ ꯑ ꯌꯥꯝ ꯈꯪ ꯉꯦꯍꯦ ꯗꯨꯗꯤ
ꯑ ꯑꯈꯣꯏꯅ ꯇꯝꯄꯛꯀꯨꯝꯕꯗꯣ ꯍꯥꯏꯕ
ꯑꯥ ꯑꯥ ꯑꯟ ꯗꯨ ꯆꯠꯄꯗꯣ
ꯎꯝ
ꯑꯣ ꯄꯨꯡ ꯃꯉꯥ ꯍꯥꯏꯔꯁꯨ ꯏꯌꯨꯝ
ꯚꯔꯥꯅ ꯂꯤꯁꯤꯡ ꯃꯔꯛ ꯁꯨꯏꯌꯦ
ꯑꯣ
ꯑꯗꯨꯏ ꯆꯠꯄꯁꯦ ꯌꯥꯝ ꯂꯥꯏꯇꯦ ꯍ ꯂꯥꯞꯀꯦ
ꯑꯗꯨ ꯑꯣꯏꯔꯗꯤ ꯎꯝ ꯌꯥꯝꯅꯠ ꯄꯩꯁꯥ ꯌꯥꯝꯅ ꯄꯥꯏꯕ ꯃꯤ ꯑꯗꯨꯒꯨꯝꯕ ꯅꯠ ꯅꯠꯇꯕ ꯑꯗꯤ ꯑꯩꯅ ꯍꯥꯏꯕꯗꯤ ꯌꯥꯝꯅ ꯂꯥꯞꯄꯟꯃꯤꯅꯠ ꯂꯩꯅ ꯂꯩꯅ ꯃꯇꯝꯗꯒꯤ ꯌꯥꯝꯅ ꯂꯧꯔꯒ ꯅꯣꯏ ꯈꯕꯗ ꯍꯥꯏꯒꯦꯔꯜ ꯇꯧꯔꯗꯤ ꯌꯥꯝ ꯂꯥꯛꯀꯅꯤ
ꯍꯣꯏ ꯂꯥꯛꯄꯗꯤ ꯂꯥꯛꯅꯤ